ꯑꯣ ꯍꯜꯂꯣ
ꯇꯥꯕꯕꯥ ꯚꯥꯏ ꯑꯁꯤꯒꯤꯁꯦ ꯎꯝ ꯀꯣꯜ ꯂꯥꯛꯄꯁꯦ ꯀꯗꯥꯏ ꯃꯄꯥꯗꯒꯤ ꯂꯥꯛꯄ꯭ꯔꯥ ꯍꯥꯏꯕꯗꯤ ꯑꯥ ꯅꯪꯒꯤ ꯑꯦꯞ ꯃꯅꯨꯡꯗ ꯂꯥꯛꯂꯝꯕ꯭ꯔꯥ ꯅꯠꯇꯕꯤꯅ ꯋꯥꯆꯦꯞꯇ ꯑꯣꯏꯅ ꯂꯥꯛꯄ꯭ꯔꯣ
ꯑꯩꯒꯤ ꯑꯦꯞꯇꯒꯤ ꯂꯥꯛꯑꯦꯚꯥꯏ
ꯑꯦꯞꯇꯒꯤ ꯂꯥꯛꯑꯦ ꯔꯤꯡꯇꯣꯟꯗꯤ ꯀꯃꯥꯏꯅ ꯇꯧꯋꯦ ꯆꯞ ꯃꯥꯟꯅꯕ꯭ꯔꯥ
ꯆꯞ ꯃꯥꯟꯅꯩ ꯈꯦꯠꯅꯕ ꯌꯥꯎꯗꯦ
ꯑꯥ ꯍꯧꯖꯤꯛꯁꯦ ꯁꯤꯛꯁ ꯃꯤꯅꯤꯠ ꯐꯤꯐꯇꯤ ꯋꯥꯟ ꯀꯣ ꯑꯧꯖꯤꯛꯁꯦ ꯏꯕꯥꯅꯤ ꯇꯦꯟ ꯃꯤꯅꯤꯠꯃꯨꯛ ꯀꯣꯜ ꯇꯧꯒꯦꯗꯧꯔꯤꯅꯤ ꯍꯥꯏꯕꯗꯤ ꯁꯤꯛꯁ ꯐꯤ ꯐꯤꯐꯇꯤ ꯋꯥꯟꯗꯒꯤ ꯑꯥ ꯄꯨꯡ ꯁꯚꯦꯟ ꯇꯥ__ ꯐꯥꯎ ꯍꯥꯏꯔꯤꯁꯦ ꯁꯕꯦꯟ ꯐꯤꯞꯇꯤꯟꯒꯨꯝꯕ ꯐꯥꯎ ꯇꯧꯔꯁꯤꯅꯦ ꯑꯗꯨꯗꯤ ꯐꯤꯐꯇꯤꯟ ꯃꯤꯅꯤꯠ ꯑꯣꯏꯔꯗꯤ ꯁꯦꯐ ꯑꯣꯏꯔꯦ
ꯐꯤꯐꯇꯤ ꯑꯗꯨ ꯍꯧꯖꯤꯛꯀꯤ ꯑꯩ ꯇ꯭ꯔꯦꯗꯔꯁ ꯀꯦ__ ꯇꯔꯒꯨꯝꯕ ꯉꯥꯡꯕ ꯌꯥꯅꯤꯗꯅ
ꯀꯥꯏꯗꯦ ꯀꯩꯔꯤꯁꯨ ꯀꯥꯏꯗꯦ
ꯑꯗꯨ ꯄꯥꯁꯋꯥꯔꯗꯇꯨ ꯍꯥꯏꯔꯛꯎꯕ
ꯑꯗꯨ ꯉꯥꯏꯈꯣ ꯉꯥꯏꯈꯣ ꯄꯥꯁꯋꯥꯔꯗ ꯍꯥꯏꯕꯁꯦ ꯐꯔꯛ ꯇꯥꯏ ꯑꯁꯤꯁꯦ ꯔꯦꯀꯣꯔꯠ ꯇꯧꯔ ꯂꯩ
ꯑꯣꯀꯦ ꯔꯤꯀꯣꯔꯗ ꯇꯧꯔ ꯂꯩꯕ꯭ꯔꯣ
ꯑꯥ ꯑꯁꯤꯁꯦ ꯃꯥ ꯔꯦꯀꯣꯔꯠ ꯇꯧꯕꯩ ꯃꯥꯏ ꯃꯥꯏ ꯑꯦꯄ꯭ꯂꯤꯀꯦꯁꯟꯗ ꯍꯥꯏꯔꯤꯕꯁꯤ ꯁꯤꯅꯤꯗ ꯇꯦꯟ ꯃꯤꯅꯤꯠ ꯃꯨꯛ ꯀꯨꯝꯕ ꯑꯩꯈꯣꯏꯒꯤ ꯎꯝ ꯂꯦꯡꯒ꯭ꯋꯦꯖ ꯆꯦ ꯃꯥ ꯃꯥꯒꯤ ꯏꯁꯇꯦꯠ ꯀꯤ ꯂꯦꯡꯒ꯭ꯋꯦꯖ ꯂꯣꯏ ꯂꯩꯌꯦꯅ
ꯌꯦꯁ
ꯑꯗꯣ ꯑꯩꯈꯣꯏꯅꯗꯤ ꯃꯅꯤꯄꯨꯔꯤ ꯆꯨꯁ ꯇꯧꯕꯅꯦꯗꯅ ꯑꯗꯨ ꯁꯤ ꯃꯅꯤꯄꯨꯔꯤ ꯂꯦꯡꯒ꯭ꯋꯦꯁꯁꯦ ꯑꯩꯈꯣꯏ ꯉꯥꯡꯒ ꯑꯩꯈꯣꯏꯒꯤ ꯔꯦꯀꯣꯔꯠꯁꯤꯡꯁꯦ ꯂꯣꯏ ꯊꯥꯒꯠꯀꯗꯧꯕꯅꯦꯕ ꯍꯥꯏꯕꯗꯤ
ꯑꯥ
ꯑꯩꯈꯣꯏꯒꯤ ꯂꯦꯡꯒ꯭ꯋꯦꯖꯁꯤꯡꯒꯤ ꯗꯗꯥꯇꯥꯁꯦ ꯂꯣꯏ ꯈꯣꯝꯕꯒꯨꯝꯕꯅꯤꯔ ꯑꯗꯣ ꯑꯩ ꯈꯟꯕꯗ ꯑꯦ ꯑꯥꯏ ꯍꯥꯏꯔꯗꯤ ꯍꯧꯖꯤꯛ ꯑꯥꯔꯇꯤꯐꯤꯁꯦꯜ ꯏꯟꯇꯦꯂꯤꯖꯦꯟꯁꯁꯦ ꯃꯅꯤꯄꯨꯔꯤ ꯂꯦꯡꯒ꯭ꯋꯦꯖꯁꯦ ꯈꯪꯍꯟꯒꯦ ꯍꯥꯏꯔꯗꯤ ꯑ ꯑꯩꯈꯣꯏꯒꯤ ꯂꯣꯟ ꯂꯣꯟꯁꯤꯡꯗꯨ ꯂꯣꯏ ꯊꯝꯕ ꯑꯃ ꯆꯪꯉꯦꯅ
ꯑꯥ ꯑꯗꯨꯒꯤ ꯑꯁꯤꯒꯤ ꯃꯑꯣꯡ ꯇꯧꯕ ꯀꯥꯟꯗꯀꯣ ꯃꯥꯒꯤ ꯑꯔꯅꯤꯡ ꯇꯧꯕ ꯌꯥꯏ ꯍꯥꯏꯔꯛꯄꯀꯣ ꯑꯗꯣ ꯑꯩꯈꯣꯏꯅ ꯇꯦꯟ ꯃꯤꯅꯤꯠ ꯁꯥꯔꯦ ꯍꯥꯏꯁꯦ ꯅꯣꯡꯃꯗ ꯃꯤ ꯑꯃꯒ ꯋꯥꯔꯤ ꯁꯥꯕ ꯌꯥꯕꯁꯦ ꯐꯣꯔꯇꯤ ꯃꯤꯅꯤꯠ ꯃꯨꯛ ꯁꯥꯕ ꯌꯥꯏ ꯍꯥꯏꯕ ꯑꯗꯨ ꯇꯦꯟ ꯃꯤꯅꯤꯠ ꯀꯠ ꯇꯧꯔꯒ ꯇꯦꯟ ꯇꯦꯟ ꯃꯤꯅꯤꯠꯃꯨꯛ ꯁꯥꯕ ꯇꯦꯟ ꯃꯤꯅꯤꯠ ꯀꯠ ꯇꯧꯔ ꯇꯦꯟ ꯃꯤꯅꯤꯠ ꯀꯠ ꯇꯧꯔ ꯁꯥꯕ ꯑꯗꯣ ꯃꯥꯅ ꯍꯥꯏꯕꯁꯦ ꯅꯣꯡꯃꯗ ꯊ꯭ꯔꯤ ꯑꯋꯥꯔꯃꯨꯛ ꯁꯥꯕ ꯌꯥꯏ ꯍꯥꯏꯕ ꯋꯥꯅꯤꯗ ꯑꯗꯨꯁꯨ ꯃꯤ ꯑꯇꯩ ꯑꯇꯩ ꯇꯣꯛ ꯑꯇꯣꯛ ꯇꯣꯛ ꯑꯗꯨ ꯁꯥꯕ ꯀꯥꯟꯗ ꯋꯥꯟ ꯊꯥꯎꯖꯟ ꯑꯩꯠ ꯍꯟꯗ꯭ꯔꯦꯗꯅꯦ ꯍꯥꯏꯕꯀꯣ ꯃꯥꯏꯗꯣ
ꯑꯗꯨ ꯆꯞ ꯃꯥꯟꯅꯕꯗꯤ ꯀꯃꯥꯏꯅ ꯇꯧꯒꯦ ꯆꯞ ꯃꯥꯟꯅꯕꯗꯤ ꯌꯥꯗ꯭ꯔꯣꯅꯣ
ꯊꯥꯕ ꯌꯥꯗꯦ ꯅꯣꯠ ꯃꯣꯔ ꯗꯦꯟ ꯐꯣꯔꯇꯤ ꯃꯤꯅꯤꯠ ꯄꯔ ꯄꯔꯁꯟ
ꯂꯥꯏꯔꯤꯛ ꯂꯥꯏꯔꯤꯛ ꯀꯩꯅꯣ ꯍ ꯑꯗꯣ ꯂꯥꯛꯄ꯭ꯔꯥ ꯌꯦꯡꯁꯦꯀꯣ ꯍꯧꯖꯤꯛꯁꯦ ꯅꯪꯒꯤꯗꯁꯨ ꯆꯪꯒꯅꯤ ꯍꯥꯏꯌꯦꯕꯀꯣ
ꯑꯗꯨꯗꯤ ꯚꯥꯏ ꯋꯥꯆꯦꯞꯇ ꯊꯥꯔꯛꯑꯣ ꯑꯩꯅ ꯀꯩꯅꯣ ꯍꯥꯏꯒꯦ ꯍꯧꯖꯤꯛ ꯑꯗꯨꯒꯤ ꯑꯃ ꯇꯧꯔꯤ
ꯑꯥ ꯊꯥꯔꯣ ꯑꯗꯨ ꯊꯥꯔꯛꯀꯦ ꯊꯥꯔꯛꯀꯦ ꯑꯗꯨꯒ ꯍꯧꯖꯤꯛꯀꯤ ꯄ꯭ꯂꯦ ꯏꯁꯇꯣꯔꯗꯣ ꯍꯥꯟꯅ ꯗꯥꯎꯟꯂꯣꯗ ꯂꯣꯏ ꯄ꯭ꯂꯦ ꯏꯁꯇꯣꯔꯒꯤ ꯑꯩꯒꯤ ꯂꯤꯡꯇꯣ ꯍꯥꯟꯅ ꯊꯥꯍꯟꯈ꯭ꯔꯣ ꯑꯗꯨꯒ ꯃꯣꯏꯒꯤ ꯗꯤꯇꯦꯜꯁꯤꯡꯗꯣ ꯂꯣꯏꯅꯃꯛ ꯑꯩꯉꯣꯟꯗ ꯑꯃꯨꯛꯀ ꯊꯥꯔꯛꯑꯣ ꯍꯥꯏꯕꯗꯤ ꯃꯣꯏꯒꯤ ꯁꯤꯁꯦ ꯃꯣꯏꯒꯤ ꯗꯤꯇꯦꯜꯁ ꯍꯥꯏꯕꯗꯤ ꯅꯪꯒꯤ ꯐꯣꯟ ꯅꯝꯕꯔꯒ ꯔꯦꯖꯤꯁꯇ꯭ꯔꯦꯁꯟ ꯐꯣꯟ ꯅꯝꯕꯔꯒ ꯑ ꯅꯪꯒꯤ ꯃꯤꯡꯒ ꯊꯥꯔꯛꯏꯗꯅ
ꯑꯥ
ꯑꯗꯣ ꯑꯗꯨ ꯊꯥꯔꯛꯄꯗꯣ ꯑꯗꯨꯃꯥꯏꯅ ꯑꯩꯉꯣꯟꯗ ꯊꯥꯔꯛꯑꯣꯕ ꯍꯥꯏꯗꯤ ꯕꯦꯔꯤꯐꯥꯏ ꯇꯧꯕ ꯑꯃ ꯆꯪꯉꯦꯕꯀꯣ ꯑꯗꯨ ꯚꯦꯔꯤꯐꯥꯏ ꯇꯧꯕ ꯅꯨꯄꯥꯗꯣ ꯃꯥ ꯑꯁꯤꯗ ꯊꯕꯛ ꯇꯧꯋꯦꯕ ꯒ꯭ꯌꯥꯟ ꯇꯥꯕ꯭ꯔꯥ ꯑꯗꯣ ꯃꯥꯁꯦ ꯁꯤꯒꯤꯁꯦ ꯑꯁꯤꯒꯤ ꯀꯝꯄꯅꯤꯁꯦ ꯑ ꯕꯦꯡꯒ꯭ꯂꯣꯔꯗ ꯕꯦꯁ ꯇꯧꯋꯦ ꯍꯥꯏꯌꯦꯕꯀꯣ ꯑꯗꯣ ꯃꯥ ꯁꯤꯗ ꯊꯕꯛ ꯇꯧꯒꯦ ꯍꯥꯏꯕꯅꯦꯕ ꯃꯥꯗꯣ ꯑꯗꯨꯗꯣ ꯑꯩꯉꯣꯟꯗ ꯔꯤꯐꯔ ꯇꯧꯔꯛꯄ ꯔꯤꯐꯔꯗꯤ ꯅꯠꯇꯦ ꯕꯠ ꯏꯁꯇꯤꯜ ꯑꯁꯤꯒꯨꯝꯕꯁꯦ ꯂꯩ ꯍꯥꯏꯅ ꯃꯥ ꯍꯥꯏꯔꯛꯄꯤꯌꯨꯅꯦꯕ ꯑꯗꯨꯣ ꯚꯦꯔꯤꯐꯤꯀꯦꯁꯟꯒꯤꯗꯣ ꯃꯥꯅ ꯑꯃꯨꯛ ꯊꯥꯈꯤꯅꯤꯕꯀꯣ ꯍꯧꯖꯤꯛ ꯅꯪꯒꯤ ꯃꯤꯡ ꯊꯥꯔꯒ ꯊꯥꯗ ꯊꯥꯕꯒꯨꯝꯅ ꯑꯗꯨꯃꯥꯏꯅ ꯍꯥꯏ ꯋꯥꯆꯦꯞꯇ ꯊꯥꯔꯁꯨ ꯊꯥꯗ꯭ꯔꯁꯨ ꯉꯥꯏꯈꯣ ꯉꯥꯏꯈꯣ ꯊꯥꯗꯕꯤꯗ ꯑꯁꯤ ꯏꯕꯥꯅꯤꯒꯤꯁꯦ ꯌꯦꯡꯁꯦ ꯑꯃ ꯀꯃꯥꯏꯅ ꯇꯧꯕ꯭ꯔꯥ ꯌꯦꯡꯁꯦ ꯇꯦꯟ ꯃꯤꯅꯤꯠ ꯍꯥꯟꯅ ꯋꯥꯔꯤ ꯁꯥꯁꯤꯀꯣ ꯑꯗꯨꯒ ꯐꯣꯔꯇꯤ ꯃꯤꯅꯤꯠ ꯃꯨꯛ ꯁꯥꯗꯣꯏꯅꯦꯕ ꯑꯥꯐꯇꯔ ꯇꯦꯟ ꯃꯤꯅꯤꯠ ꯑꯗꯨꯝ ꯀꯠ ꯇꯧꯔꯁꯦ ꯑꯃꯨꯛꯀ ꯔꯤꯀꯣꯜ ꯑꯗꯨꯝ ꯃꯔꯤꯔꯛ ꯇꯧꯕ ꯌꯥꯏ ꯍꯥꯏꯕꯅꯦꯕ ꯃꯤ ꯑꯃꯗ
ꯑꯗꯨꯗꯤ ꯏꯕꯥꯅꯤ ꯏꯅꯥꯛ ꯈꯨꯜꯂꯅꯤꯅꯦ
ꯈꯪꯗꯦꯕ ꯑꯣ ꯊꯤꯔꯣ ꯑꯩ ꯀꯩꯅꯣ ꯈꯪꯗꯦꯕ ꯑꯗꯨꯁꯨ ꯃꯥꯅ ꯐꯖꯅ ꯍꯥꯏꯔꯛꯄꯒꯦ ꯑꯩ ꯇꯧꯕꯤꯌꯨ ꯋꯥꯅꯤꯅ ꯑꯗꯨ ꯃꯥ ꯁꯤꯗ ꯍꯥꯏꯕꯗꯣ ꯑꯗꯨꯅꯦ ꯍꯥꯏꯕꯁꯦ ꯃꯥ ꯃꯥꯁꯨ ꯑꯗꯨ ꯋꯤꯗ꯭ꯔꯣ ꯇꯧ ꯈ꯭ꯔꯦ ꯍꯥꯏꯕ ꯑꯦꯕ꯭ꯔꯤ ꯋꯤꯛ ꯌꯥꯏ ꯍꯥꯏꯕꯅꯦ ꯑꯗꯣ ꯋꯥꯟ ꯊꯥꯎꯖꯟ ꯑꯩꯠ ꯍꯟꯗ꯭ꯔꯦꯗ ꯅꯣꯡꯃꯗ ꯇꯥꯝꯕ ꯌꯥꯏꯕ ꯃꯥꯅ ꯁꯤꯒꯤꯁꯦ ꯊ꯭ꯔꯤ ꯑꯋꯥꯔ ꯀꯣꯜ ꯇꯧꯔꯒꯀꯣ
ꯎꯣꯡꯗꯕꯣ ꯁꯆꯔꯤꯒꯟ
ꯁꯥꯊꯤ ꯃꯥꯏ ꯋꯥꯔꯤꯁꯦ ꯑꯩꯁꯨ ꯒ꯭ꯌꯥꯟ ꯇꯥꯗꯦ ꯑꯗ ꯀꯣꯜ ꯇꯧꯕ ꯍꯥꯏꯕꯁꯤꯀꯣ ꯑꯁꯤꯗ ꯍꯥꯟꯅ ꯔꯦꯖꯤꯁꯇꯔꯗꯤ ꯇꯧꯍꯟꯕ ꯆꯪꯉꯦꯕ ꯑꯗꯨ ꯋꯥꯅꯤꯅ
ꯑꯗꯣ ꯏꯕꯥꯅꯤ ꯌꯥꯕ꯭ꯔꯥ ꯌꯦꯡꯉꯁꯤꯅꯦ ꯌꯥꯕꯨ ꯌꯥꯔꯗꯤ ꯂꯣꯏꯔꯤꯅꯤ ꯑꯇꯩ ꯃꯋꯥ ꯂꯧꯕꯤꯗ꯭ꯔꯔꯤꯅꯦ ꯏꯁꯀꯦꯝ ꯑꯣꯏꯒꯦꯔꯥ ꯀꯩ ꯑꯣꯏꯒꯦꯔꯥ ꯖꯤꯦꯔꯣ ꯏꯟꯚꯦꯁꯃꯦꯟꯅꯤꯅ
ꯑꯉꯥꯡꯕꯅꯦ ꯃꯤ ꯃꯤꯇꯩꯇꯩꯂꯣꯡ ꯉꯥꯡꯨ ꯍꯥꯏꯔꯤꯕꯅꯤꯅꯦ
ꯚꯦꯔꯤꯐꯥꯏ ꯇꯧꯒꯅꯤ ꯍꯥꯏꯌꯦ ꯚꯥꯏ ꯚꯦꯔꯤꯐꯤꯀꯦꯁꯟꯒꯤ ꯊꯥꯒꯅꯤ ꯚꯥꯏ
ꯑꯣ ꯑꯦ ꯑꯅꯤꯗꯤ ꯑꯗꯨꯝ ꯉꯔꯕꯨꯕꯨꯗꯤ ꯍꯩꯗ ꯑꯩꯨꯒꯤ ꯄꯨꯛ
ꯍꯣꯏ ꯑꯗꯨꯗꯣ ꯑꯗꯨꯣ ꯀꯟꯅ ꯀꯟꯅ ꯉꯥꯡ ꯍꯥꯏꯕꯅꯦ ꯚꯦꯔꯤꯐꯤꯀꯦꯁꯟꯒꯤ ꯊꯥꯔꯒꯅꯦꯕꯁꯦ ꯑꯗꯨ ꯑꯦꯄ꯭ꯔꯨꯚ ꯇꯧꯔꯗꯤ ꯃꯥꯅ ꯑꯁꯤꯗ ꯉꯁꯥꯏꯒꯤ ꯄꯦꯑꯥꯎꯠꯇꯣ ꯄꯦꯃꯦꯟꯗꯣ ꯑꯗꯨꯗ ꯂꯣꯏ ꯂꯩꯔꯝꯈ꯭ꯔꯅꯤ ꯍꯥꯏꯕꯅꯤꯗ
ꯑꯗꯨꯗꯤ ꯋꯥ ꯉꯥꯡꯕ ꯇꯣꯛꯄ ꯌꯥꯗꯦ
ꯍꯥꯥ
ꯄꯕꯨ ꯊꯣꯄꯤ ꯌꯥꯗꯦ
ꯉꯥꯡꯕ ꯇꯣꯛꯄ ꯌꯥꯗꯕꯕꯨꯗꯤ ꯂꯩꯇꯦ ꯑꯗꯨꯗ ꯑꯗꯨꯁꯨ ꯑꯗꯨꯝ ꯉꯥꯡꯅꯤꯍ ꯂꯩꯅ ꯁꯤ ꯀꯩ ꯀꯤꯅꯤ ꯂꯩꯕ꯭ꯔꯣ
ꯑꯦ ꯇ꯭ꯔꯦꯗꯤꯡ ꯃꯔꯝꯒꯨꯝꯕ ꯁꯤ ꯄꯞꯖꯤꯒꯨꯝꯕ ꯐꯖꯤꯛ ꯉꯂꯦꯟꯁꯥꯡꯁꯨ ꯇꯧꯒꯤꯅꯤꯀꯣ ꯑꯩꯅ ꯈꯔ ꯂꯩꯔꯒ ꯏꯕꯥꯅꯤꯒꯤ ꯂꯣꯏꯒꯤꯁꯦ ꯐꯣꯔꯇꯤ ꯃꯤꯅꯤꯠ ꯇꯧꯈꯤꯅꯤꯀꯣ ꯏꯕꯥꯅꯤ ꯑꯇꯩ ꯑꯇꯩ ꯀꯅꯥ ꯀꯅꯥ ꯂꯩ ꯍꯥꯏꯔꯛꯑꯣꯅꯦ ꯑꯇꯩꯁꯤꯡꯁꯨ ꯂꯩꯔꯤꯗꯤ ꯅꯩꯊꯛꯑꯁꯦ ꯀꯩꯅꯣ
ꯑꯩꯕꯅꯤ ꯐꯣꯔꯇꯤ ꯃꯤꯅꯠ ꯉꯥꯡꯈꯤꯒꯗꯕꯕ
ꯐꯣꯔꯇꯤ ꯃꯤꯅꯤꯠ ꯍꯥꯏꯕꯁꯦ ꯇꯦꯟ ꯃꯤꯅꯤꯠ ꯍꯥꯟꯅ ꯉꯥꯡꯉꯅꯤ ꯑꯗꯨꯒꯤ ꯀ꯭ꯂꯤꯞ ꯑꯃ ꯊꯥꯗꯒ ꯈꯔꯅꯤ ꯍꯣꯡ ꯅꯇꯣ
ꯄꯦ
ꯇꯦꯟ ꯃꯤꯅꯤꯠ ꯑꯃꯨꯛ ꯉꯥꯡꯈꯤꯅꯤ ꯑꯗꯨꯁꯨ ꯑꯃꯨꯛ ꯊꯥꯒꯠꯂꯅꯤ ꯅꯦꯛꯁ ꯗꯦꯟ ꯃꯤꯅꯤꯠꯃꯨꯛ ꯉꯥꯡꯉꯅꯤ ꯑꯃꯨꯛ ꯊꯥꯒꯠꯂꯅꯤ ꯇꯦꯟ ꯃꯤꯅꯤꯠ ꯃꯔꯤꯔꯛ ꯉꯥꯡꯒꯗꯧꯕ ꯃꯤ ꯑꯃꯅ ꯉꯥꯡꯕ ꯌꯥꯕ ꯑꯗꯣ ꯅꯣꯡꯃꯗ ꯃꯤ ꯃꯉꯥꯒꯨꯝꯕ ꯁꯥꯔꯗꯤ ꯂꯣꯏꯔꯦ ꯑ ꯊ꯭ꯔꯤ ꯑꯋꯥꯔꯁ ꯎꯔꯅꯤꯗ ꯊ꯭ꯔꯤ ꯑꯋꯥꯔ ꯃꯦꯛꯁꯤꯃꯝ ꯑꯗꯣ ꯑꯗꯣ ꯋꯥꯟ ꯊꯥꯎꯖꯟ ꯑꯩꯠ ꯍꯟꯗ꯭ꯔꯦꯗꯅꯦ ꯍꯥꯏꯌꯦ
ꯌꯥ ꯏ
ꯅꯣꯡꯃꯗ ꯊ꯭ꯔꯤ ꯑꯋꯥꯔ ꯀꯣꯜ ꯁꯦꯟꯇꯔꯗ ꯊꯕꯛ ꯇꯧꯕꯒꯨꯝꯕꯂ
ꯑꯩꯅ ꯇꯧꯕ ꯇꯧꯕꯁꯤꯁꯨ ꯆꯠꯀꯦꯩꯅꯣꯅꯦ ꯑꯩ ꯑꯩꯁꯤꯗ ꯆꯠꯄ꯭ꯔꯣ ꯆꯠꯂ
ꯅꯪꯅ ꯇꯧꯕꯁꯨ ꯆꯠꯀꯅꯦ ꯅꯪꯁꯨ ꯍꯧꯖꯤꯛ ꯐꯪꯒꯗꯧ ꯃꯥꯜꯂꯦ ꯑꯩꯅ ꯈꯟꯕꯗ ꯅꯪꯒꯤꯁꯨ ꯐꯪꯅꯤ ꯍꯥꯏꯕ ꯃꯥꯜꯂꯦ
ꯉꯁꯥꯏ ꯃꯥ ꯋꯥꯆꯦꯞꯇ ꯍꯥꯏꯕꯤꯌꯨ ꯀꯌꯥꯅꯣ ꯃꯥꯁꯦ ꯍꯥꯏꯕꯁꯦ ꯁꯤꯗ ꯀꯩꯅꯣꯃꯒꯤꯗꯣ ꯇꯣꯛ ꯇꯥꯏꯝꯗꯣ ꯑ ꯀꯩꯅꯣ ꯇꯨꯋꯦꯜꯐ ꯃꯤꯅꯤꯠ ꯑꯣ ꯃꯦꯛꯁꯤꯃꯝ ꯂꯦꯡ ꯄꯔ ꯀꯣꯜ ꯇꯨꯋꯦꯜꯐ ꯃꯤꯅꯤꯠ ꯍꯥꯏꯕ ꯑꯗꯨꯒ ꯑꯞ ꯇꯨ ꯊꯥꯔꯇꯤ ꯀꯣ ꯇꯣꯇꯦꯜ ꯑꯣꯚꯔ ꯇꯣꯇꯦꯜ ꯀꯣꯜ ꯑꯣꯚꯔ ꯑꯣꯜ ꯊꯥꯔꯇꯤ ꯀꯣꯜꯃꯨꯛ ꯇꯧꯕ ꯌꯥꯏ ꯍꯥꯏꯕ ꯅꯣꯡꯃꯗ
ꯁꯨꯕꯗꯤ ꯁꯚꯦꯟ ꯀꯌꯥ ꯄꯥꯎ ꯉꯥꯡ ꯉꯥꯡꯗꯕ ꯚꯥꯏ ꯋꯥ ꯉꯥꯡꯁꯦ
ꯍꯥꯥ
ꯋꯥ ꯉꯥꯡꯕꯁꯦ ꯀꯌꯥꯝ ꯀꯨꯏꯅ ꯋꯥ ꯉꯥꯡꯒꯗꯕ꯭ꯔ ꯚ
ꯇꯦꯟ ꯃꯤꯅꯤꯠ ꯉꯥꯡꯉꯒ ꯇꯦꯟ ꯃꯤꯅꯤꯠ ꯉꯥꯡꯉꯒ ꯀ꯭ꯂꯤꯞ ꯑꯃ ꯊꯥꯒꯠꯈ꯭ꯔꯅꯤ ꯇꯦꯟ ꯃꯤꯅꯤꯠꯀꯤ ꯀ꯭ꯂꯤꯞ ꯑꯃꯃꯨꯛ ꯊꯥꯒꯠꯈ꯭ꯔꯅꯤ ꯇꯦꯟ ꯃꯤꯅꯤꯠꯀꯤ ꯃꯔꯤꯔꯛ ꯊꯥꯒꯠꯄ ꯌꯥꯏ ꯃꯤ ꯑꯃꯅ
ꯍ
ꯇꯨꯋꯦ ꯑꯣꯟꯂꯤ ꯗ ꯀꯣꯂꯁ
ꯊꯥꯎꯖꯟ ꯑꯩꯠ ꯍꯟꯗ꯭ꯔꯦꯗ ꯇꯥꯟꯗꯕ ꯌꯥꯗꯦ ꯃꯁꯤ ꯀ
ꯁꯐꯛ
ꯃꯥꯅꯤ ꯊꯕꯛꯁꯤ ꯁꯥ ꯊꯤꯗ꯭ꯔꯣ ꯑꯁꯤ ꯏꯆꯦꯒꯁꯨ ꯅꯩꯊꯒꯅꯤ ꯍꯧꯁꯦ
ꯑ
ꯏꯆꯦꯒ ꯃꯩꯇꯩ ꯂꯣ ꯉꯥꯡ ꯅꯒ ꯇꯧ꯭ꯔꯥ ꯀꯔꯗꯧꯦ ꯌꯨꯝꯒꯤ ꯂꯣꯏ ꯍꯥꯞꯄꯤꯏꯅꯤꯀꯣ ꯍꯧꯖꯤꯛ ꯑꯩꯅ
ꯑꯆꯥ
ꯑꯗꯨ ꯃꯥ ꯌꯥꯕ꯭ꯔꯥ ꯌꯦꯡꯁꯦꯕ ꯌꯥꯔꯗꯤ ꯅꯩꯔꯦ ꯀꯩꯅꯣ
ꯌꯥꯝ ꯀꯨꯏꯅꯗꯤ ꯇꯞ ꯇꯞ ꯇꯥꯅꯁꯨ
ꯍꯣꯏ ꯑꯗꯨꯁꯨ ꯖꯤꯔꯣ ꯏꯟꯚꯦꯁꯃꯦꯦꯟꯦꯗꯅ ꯃꯋꯥ ꯂꯧꯕꯤꯗꯦꯗꯅ ꯌꯥꯗ꯭ꯔꯒ ꯇꯣꯛꯆꯔꯅꯤꯅ
ꯑꯗꯨꯒ ꯀ ꯀꯩꯅꯣꯗꯪ ꯀꯩꯅꯣꯗ ꯄꯥꯁꯋꯥꯔꯗꯀꯤꯁꯤꯡꯗꯨ ꯂꯩꯔꯝꯗ꯭ꯔꯣ ꯑꯩ ꯀꯣꯟꯗ ꯌꯥꯎꯔꯝꯗꯕ ꯍꯥꯏꯇꯥꯔꯦ
ꯋꯥ ꯆꯦꯛ ꯄꯤꯒꯗꯋꯦꯕ
ꯑꯩꯈꯣꯏꯒꯤ ꯑꯦꯀꯥꯎꯟꯒꯤ ꯄꯥꯁꯋꯥꯔꯗ ꯁꯤꯡꯗꯣ ꯋꯥꯆꯦꯞꯇ ꯊꯥꯕꯤꯔꯛꯑꯣꯅꯦ ꯅꯪ ꯂꯩꯕ꯭ꯔꯣ ꯅꯪ ꯂꯩꯔꯝꯒ ꯇꯧꯗꯨꯗꯤ ꯃꯥꯂꯦ
ꯉꯥꯏꯀꯣ ꯌꯦꯡꯁꯤꯀꯣ ꯌꯦꯡꯕꯗꯤ ꯌꯦꯡꯁꯤ ꯗꯦꯠ ꯔꯤꯗꯤꯡ ꯃꯅꯤꯄꯨꯔ ꯏꯁꯀ꯭ꯔꯤꯟ ꯁꯣꯠ ꯀꯨꯝꯕ ꯂꯧꯍꯧꯗ꯭ꯔꯣ
ꯑꯩ ꯑꯀꯥꯎꯟꯒꯤ ꯑꯣꯏꯅ ꯂꯩꯕ ꯑꯀꯥꯎꯟꯒꯤ ꯑꯗꯨ ꯀꯩꯅꯣꯗꯨ ꯂꯩꯔꯝꯗꯕ ꯖꯥꯠꯅꯦ
ꯏꯃꯦꯜꯒꯤ ꯂꯩꯇꯕ
ꯑ ꯀꯣꯂꯔꯒ ꯀꯣꯂꯤ ꯍꯥꯏꯔꯗꯤ ꯅꯪ ꯀꯣꯂꯔ ꯅꯠꯇ꯭ꯔꯣ ꯑꯩ ꯀꯣꯂꯤ ꯅꯠꯇ꯭ꯔꯣ
ꯑꯥ ꯑꯥ
ꯑꯗꯨꯗꯤ ꯀꯣꯂꯔꯗꯨꯅ ꯁꯚꯦꯟꯇꯤ ꯄꯥꯔꯁꯦꯟ ꯃꯥꯡꯒꯗꯕꯅꯤ ꯍꯥꯏ ꯀꯣꯂꯤꯗꯨꯅ ꯊꯥꯔꯇꯤ ꯄꯔꯁꯦꯟ ꯉꯥꯡꯒ ꯇꯧꯕ
ꯑꯦ ꯅꯟꯊꯔꯒꯦ
ꯅꯪ ꯅ ꯍꯦꯟꯅꯋꯥ ꯄꯦꯠꯂꯣ ꯍꯥꯏ ꯄꯦꯊꯧꯧꯕ ꯍꯥꯏ
ꯑꯗꯨꯗꯤ ꯚꯥꯏ ꯅꯪꯅꯨꯛ ꯇꯧꯔꯄ ꯀꯥꯟꯅꯤ ꯀꯃꯥꯏꯅ ꯇꯧꯒꯗꯧꯕ
ꯑꯩꯁꯨ ꯍꯦꯟꯅ ꯋꯥ ꯆꯐꯦꯠ ꯆꯐꯦꯠ ꯍꯥꯏꯅ ꯉꯥꯡꯒꯗꯕꯅꯤꯗ
ꯑꯣꯀꯦ ꯑꯣꯀꯦ ꯑꯁꯤꯒꯤ ꯑꯦ ꯑꯥꯏꯗ ꯍꯧꯖꯤꯛ ꯍꯥꯏꯒꯗꯕꯁꯦ ꯃꯣꯏ ꯃꯑꯣꯡꯁꯦ ꯃꯅꯕ ꯃꯥꯜꯂꯤꯌꯦ ꯑꯩꯅ ꯉꯥꯂꯦꯟꯁꯥꯡꯗ ꯍꯥꯏꯕꯤꯕ ꯍꯣ ꯐꯣ ꯍꯣꯃꯦ ꯁꯤ ꯀꯩꯃꯨꯛ ꯇꯥꯟꯕ ꯌꯥꯏ ꯍꯥꯏꯏꯑꯕ ꯑꯩꯅ
ꯑ
ꯏꯆꯦꯝ ꯕꯣꯔꯣ ꯍꯥꯏꯔꯦ ꯄꯞꯖꯤ ꯁꯥꯟꯅꯗꯕꯤꯗꯀꯣ ꯑꯉꯥꯡꯊꯥꯔ ꯂꯩꯅꯤꯀꯣ ꯄꯨꯡ ꯑꯍꯨꯝ ꯑꯍꯨꯝ ꯑꯥ
ꯑ ꯑꯩꯈꯣꯏꯅ ꯋꯥ ꯉꯥꯡꯕꯁꯤꯡꯁꯦ ꯐꯖꯗꯕꯒꯤ ꯃꯣꯏꯅ ꯍꯣꯔꯦꯟ ꯀꯛꯊꯣꯛꯄ ꯑꯗꯨꯒꯨꯝꯕꯗꯤ ꯂꯩꯒꯗꯕꯗꯤ ꯃꯥꯜꯂꯦ
ꯑꯗꯨꯒꯨꯝꯕꯁꯨ ꯂꯩꯒꯗꯧ ꯃꯥꯜꯂꯦ ꯑꯩ ꯈꯟꯕꯗ ꯑꯗꯨ ꯏꯁ꯭ꯂꯦꯡꯕꯣꯔꯗꯀꯨꯝꯕ ꯑꯃ ꯄꯥꯏꯕꯤ ꯌꯥꯗꯦ
ꯀꯩꯅꯣꯗꯗꯤ ꯇꯧꯋꯦꯕꯀꯣ ꯑꯗꯨꯃꯥꯏꯅ ꯎꯝ
ꯑꯗꯨ ꯋꯥꯁꯦ ꯍꯥꯏꯗꯤ ꯀ꯭ꯂꯤꯌꯥꯔ ꯑꯣꯏꯕ ꯑꯃ ꯆꯪꯉꯦꯕ ꯃꯣꯏꯗ ꯈꯣꯝꯒꯠꯄ ꯀꯥꯟꯗꯀꯣ ꯕꯦꯔꯤꯐꯤꯀꯦꯁꯟꯒꯤ ꯑꯃ ꯑꯃꯨꯛ ꯂꯩꯅꯤ ꯍꯥꯏꯕ ꯍꯧꯖꯤꯛꯀꯤ ꯃꯅꯤꯄꯨꯔꯗꯩ ꯊꯕꯛ ꯇꯧꯔꯦ ꯍꯥꯏꯁꯤꯅꯦ ꯑꯩꯈꯣꯏꯒꯤ ꯑꯩꯈꯣꯏꯒꯤ ꯕꯦꯔꯤꯐꯥꯏ ꯇꯧꯅꯤꯡꯉꯁꯦ ꯃꯅꯤꯄꯨꯔꯗꯒꯤꯅꯦ ꯍꯥꯏꯕꯀꯣ ꯑꯣ ꯃꯣꯏ ꯍꯥꯏꯕꯁꯦ
ꯑꯦ
ꯑꯩꯈꯣꯏꯒꯤ ꯕꯦꯔꯤꯐꯤꯀꯦꯁꯟꯁꯦ ꯃꯅꯤꯄꯨꯔꯤ ꯃꯆꯥ ꯉꯇꯅꯦ ꯍꯥꯏꯕ ꯑꯩꯈꯣꯏ ꯃꯅꯤꯄꯨꯔꯤ ꯂꯣꯟ ꯈꯪꯕ ꯉꯥꯛꯇꯅꯦꯕ ꯑꯁꯥꯃꯤꯁ ꯅꯥꯒꯥꯂꯦꯟꯁꯨ ꯂꯣꯏꯅ ꯂꯩꯀꯣ ꯑꯗꯣ ꯃꯁꯥ ꯃꯁꯥꯒꯤ ꯑꯦꯝꯄ꯭ꯂꯣꯌ ꯂꯣꯏ ꯂꯩ ꯍꯥꯏꯕ ꯕꯦꯔꯤꯐꯤꯀꯦꯁꯟꯒꯤ ꯃꯣꯏꯅ ꯍꯥꯏꯔꯛꯄꯗ
ꯄꯨꯡ ꯀꯌꯥꯗ ꯁꯨꯗꯣꯏꯅꯣ ꯍꯧꯖꯤꯛꯁꯦ ꯀꯟꯇꯤꯅꯤꯁꯇ ꯑꯩꯕꯅꯤ ꯐꯣꯔꯇꯤ ꯃꯤꯅꯠꯁ ꯉꯥꯡ ꯉꯥꯡꯒꯗꯕꯥꯎꯕ
ꯀꯟꯇꯤꯅꯌꯨꯁ ꯅꯠꯇꯦ ꯀꯇꯤꯅꯅꯤꯌꯨꯁ ꯅꯠꯇꯦ ꯍꯧꯖꯤꯛ ꯇꯦꯟ ꯃꯤꯅꯤꯠ ꯁꯨꯈ꯭ꯔꯦꯀꯣ ꯀꯣꯜ ꯀꯠ ꯇꯧꯈ꯭ꯔꯒꯦ ꯌꯦꯡꯁꯤꯀꯣ
ꯉꯥꯏꯈꯣ ꯁꯨꯗ꯭ꯔꯤ ꯁꯨꯗ꯭ꯔꯤ ꯚꯥꯏ ꯁꯨꯗ꯭ꯔꯤꯔꯤꯕꯚ ꯁꯤꯛꯁ ꯐꯤꯁꯇꯤ ꯋꯥꯟꯗ ꯍꯧꯕꯅꯦ
ꯂꯨꯍ ꯂꯩꯁꯦ ꯐꯔ
ꯁꯚꯦꯟ ꯁꯚꯦꯟ ꯁꯤꯛꯁ ꯀꯨꯝꯕꯗ ꯇꯥꯎ ꯅꯪ ꯁꯚꯦꯟ ꯇꯨꯗꯣ ꯁꯤꯛꯁ ꯐꯤꯐꯇꯤ ꯋꯥꯟꯗ ꯍꯧꯕꯅꯦꯕꯀꯣ ꯑꯗꯨꯗꯤ ꯃꯤꯅꯤꯠ ꯇꯔꯥ ꯇꯔꯥ ꯈꯤꯇꯪ ꯍꯦꯜꯂꯤ ꯁꯤꯗ ꯊꯥꯎ ꯇꯥꯅꯤ ꯁꯚꯦꯟ ꯐꯥꯏꯚꯇ ꯀꯣꯜꯀꯠꯇꯧ
ꯎꯝ ꯎꯝ ꯃꯔꯤꯔꯛ ꯇꯧꯁꯦ ꯑꯗꯨꯒ
ꯍꯧꯖꯤꯛ ꯍꯦꯛ ꯂꯣꯏꯕ ꯀꯥꯟꯗ ꯅꯪ ꯑꯃꯨꯛꯀ ꯑꯩꯕꯨ ꯀꯣꯜ ꯇꯧꯈꯤꯕ
ꯑꯥ ꯉꯥꯏꯍꯥꯛ ꯂꯩꯔꯒ ꯑꯃꯨꯛꯒ ꯈꯣꯡ ꯍꯦꯛ ꯂꯣꯏꯕ ꯑꯗꯨꯝ ꯇꯧꯕ ꯌꯥꯏ ꯀꯟꯇꯤꯅꯤꯨꯁ ꯃꯔꯤꯔꯛ ꯇꯧꯕ ꯌꯥꯏ ꯍꯥꯏꯌꯦ ꯇꯦꯟ ꯃꯤꯅꯤꯠꯀꯤ
ꯄꯥ ꯁꯣꯁꯨ ꯊꯥꯎ ꯚꯥꯏ
ꯄꯥꯁꯄꯠ ꯇ
ꯁꯤꯗ ꯆꯪꯕ ꯌꯥꯗꯗꯤ ꯑꯩꯗꯤ ꯚ ꯑꯩ ꯀꯝꯄ꯭ꯌꯨꯇꯔꯗ ꯍꯥꯞꯄꯣ ꯍꯥꯏꯔꯒ ꯍꯥꯞꯂꯝꯗꯧꯕꯖꯥꯠꯅꯦ ꯎ
ꯑꯩꯈꯣꯏ ꯗꯤ ꯇꯤ ꯑꯦꯝ ꯇꯤꯝ ꯋꯥꯟ ꯍꯥꯏꯕ꯭ꯔꯥ ꯗꯤ ꯇꯤ ꯑꯦꯝ ꯇꯤꯝ ꯋꯥꯟ ꯍꯥꯏꯕ꯭ꯔꯥ ꯑꯩꯈꯣꯏꯗꯣ ꯀꯩꯅꯣꯅꯦ ꯃꯃꯤꯡꯗꯣ ꯀ ꯇ꯭ꯔꯦꯗꯔꯁꯇꯤ ꯌꯥꯔꯦꯗꯤ ꯇ꯭ꯔꯦꯗꯔꯁ ꯀꯦꯄꯤꯇꯦꯜꯗ ꯂꯩꯇꯕ꯭ꯔꯣ ꯑꯃꯗ ꯑꯩꯈꯣꯏꯒꯤ ꯄꯥꯁꯄꯣꯔꯠꯀꯨꯝꯕ
ꯑꯗꯨꯅꯦ ꯑꯩ ꯅꯪꯕꯨ ꯍꯥꯡꯉꯤꯁꯦ
ꯅꯠꯇꯦ ꯅꯠꯇꯦ ꯑꯁꯤꯒꯤ ꯃꯅꯨꯡꯗ ꯑꯁ ꯃꯦꯁꯦꯁꯁꯤ